ꯑꯣ ꯇꯥꯕ꯭ꯔꯣ ꯍꯧꯖꯤꯛꯗꯤ
ꯇꯥꯌꯦ ꯇꯥꯌꯦ
ꯑꯣ ꯄꯨꯡ ꯀꯌꯥ ꯁꯨꯒ‌ꯦꯔ
ꯑꯥ
ꯄꯨꯡ ꯀꯌꯥꯗ ꯇꯨꯝꯒꯦ ꯅꯪ
ꯉꯟꯅ ꯇꯨꯝꯗꯦ ꯊꯦꯡꯅ ꯇꯨꯝꯃꯤ ꯊꯦꯡꯅ ꯇꯨꯝꯃꯤ ꯁꯨꯝ ꯊ‌ꯦꯡꯅ ꯇꯨꯝꯃ‌ꯦ
ꯑ‌ꯣ
ꯅꯪꯗꯤ
ꯑꯩꯗꯤ ꯄꯨꯡ ꯕꯥꯔꯣꯒꯨꯝꯕꯗ ꯑꯩꯁꯨ
ꯅꯪꯗꯤ ꯕꯣꯜ ꯌꯦꯡꯕ꯭ꯔꯥ
ꯎꯝ
ꯑꯗꯨꯏꯗꯤ ꯑꯔꯖꯦꯟꯇꯤꯅꯥ
ꯇꯜꯂ‌ꯦ ꯑꯔꯖꯦꯟꯇꯤꯅꯥꯗꯤ ꯇꯜꯂꯦ ꯐ꯭ꯔꯥꯟꯁꯅꯦ ꯑꯩꯗꯤ ꯐ꯭ꯔꯥꯟꯁ
ꯑꯣꯏ ꯏꯕꯥꯟꯅꯤ ꯆꯝꯅꯥ ꯑꯔꯖ‌ꯦꯟꯇꯤꯇꯤꯅ
ꯎꯝ ꯌꯥꯝ ꯃꯟꯅꯕ ꯂꯥꯛꯈꯤꯅꯤ ꯌꯥꯝ ꯃꯟꯅꯥꯈꯤꯅꯤ
ꯍ‌ꯣꯏ ꯍꯣꯏ ꯅꯪꯗꯤ ꯀꯔꯤꯒꯤ ꯑꯥꯔꯖꯦꯟꯇꯤꯅꯥ ꯄꯥꯝꯗꯕꯅ‌ꯣ
ꯃꯤ ꯄꯤꯛꯄꯗꯣ ꯄꯥꯝꯗꯦꯕ
ꯎꯝ ꯑꯗꯨ ꯈꯛꯇ
ꯎꯝ ꯑꯗꯣ ꯃꯥꯕꯨꯗꯤ ꯄꯥꯝꯃꯦ ꯑꯗꯣ ꯃꯥꯒꯤ ꯃꯉꯣꯟꯗ ꯁꯞꯄꯣꯔꯠ ꯇꯧꯕꯁꯤꯡꯗꯣ ꯃꯥꯒꯤ ꯐꯦꯟꯁꯤꯡꯗꯣ
ꯍ‌ꯣꯏ
ꯑꯗꯨ ꯄꯥꯝꯗꯦꯕ ꯃꯣꯏꯗꯣ ꯑꯁ ꯍꯩꯊꯨ ꯌꯥꯝ ꯁꯥꯏ‌ꯌ‌ꯦꯕ ꯍꯩꯁꯨ ꯍꯩꯇ꯭ꯔꯒ ꯕꯣꯜ ꯐꯥꯎ ꯀꯥꯎꯕ ꯍꯩꯇ꯭ꯔꯒ ꯑꯗꯨꯃꯥꯏꯅ ꯇꯧꯋꯦ ꯑꯗꯨ ꯇꯧꯋꯦ ꯑꯗꯥ ꯇꯧꯋꯦ ꯑꯁ ꯇꯜꯂꯕꯅꯤ
ꯍꯣꯏ ꯍꯣꯏ ꯆꯨꯝꯃ‌ꯤ ꯑꯩꯁꯨꯅ‌ꯦ ꯑꯔꯖꯦꯟꯇꯤꯅꯥꯒꯤ ꯐꯦꯟꯁꯤꯡꯁ‌ꯦ ꯌꯥꯝ
ꯑꯦ ꯅꯪ ꯁꯞꯄꯣꯔꯠ ꯇꯧꯔꯝꯒꯅꯤꯗ
ꯅꯠꯇꯦ ꯍꯥꯏꯗꯤ ꯑꯩꯗꯤ ꯄꯥꯝꯗꯦ ꯃꯣꯏꯅ ꯒꯣꯜ ꯏꯁꯀꯣꯔ ꯇꯧꯕꯗꯨ ꯌꯥꯝ ꯄꯥꯝꯗꯦ ꯍꯣꯏ ꯁꯥꯎꯋꯦ ꯌꯦꯡꯁꯨ ꯌꯦꯡꯅꯤꯡꯗꯦ ꯃꯣꯏꯒꯤꯗꯤ
ꯍꯝ ꯑꯩꯁꯨ ꯌꯦꯡꯅꯤꯡꯗꯦ ꯑꯗꯣ ꯌꯦꯡꯕꯨꯗꯤ ꯌꯦꯡꯉꯦ ꯃꯣꯏꯅ ꯄ‌ꯣꯕꯗꯣ
ꯎꯝ ꯑꯩꯒꯤ ꯎꯝ ꯐ꯭ꯔꯦꯟꯁꯤꯡꯅ ꯌꯦꯡꯉꯥꯒ ꯃ‌ꯣꯏꯅ ꯍꯔꯥꯎꯕꯗꯣ ꯑꯩꯗꯤ ꯌꯥꯝ ꯁꯥꯎꯋꯦ
ꯑꯩꯗꯤ ꯃꯣꯏꯅ ꯃꯣꯏꯅ ꯄꯣꯕꯗꯣ ꯌꯦꯡꯕꯅꯤ ꯑꯗꯣ ꯄ‌ꯣꯗꯤ ꯄꯣꯕꯗꯩꯗꯤ ꯃꯣꯏꯗꯤ ꯔ‌ꯦꯐ꯭ꯔꯤꯅ ꯃꯣꯏꯗꯤ ꯑꯃꯨꯛ ꯊꯥꯡꯒꯠꯈ꯭ꯔꯦ ꯊꯥꯡꯒꯠꯈ꯭ꯔꯦ ꯃꯊꯛꯇ
ꯑ ꯍꯝ ꯍꯌꯦꯡꯔꯥ ꯉꯥꯁꯤꯔ ꯐꯔ‌ꯦꯟꯁ ꯁꯥꯟꯅꯕꯗꯨ ꯁꯥꯟꯅꯈꯤꯕꯗꯣ
ꯍꯥ
ꯐ꯭ꯔꯦꯟꯁ ꯈꯣꯏ ꯍꯌꯦꯡꯔꯥ ꯅꯨꯡꯁꯤꯔ ꯃꯣꯏꯅ ꯁꯥꯟꯅꯕꯗꯨꯣ
ꯅꯅꯦ
ꯃꯦ ꯐ꯭ꯔꯦꯟꯁ ꯀꯁꯄꯦꯟꯒꯗꯨ
ꯑꯣ ꯑꯗꯨꯗꯤ ꯋꯥꯟ ꯋꯥꯟ ꯅꯁꯇꯦꯗ ꯑꯣꯏꯔꯝꯒꯅꯤꯗ
ꯑꯣ
ꯑꯩ ꯌꯦꯡꯒꯦꯀꯣ
ꯍꯥ
ꯑꯣ ꯍꯌꯦꯡ ꯍꯌꯦꯡꯗꯤ ꯄꯨꯡ ꯕꯔꯣ
ꯏꯠꯇꯅꯥ
ꯋꯦꯅꯦꯁꯗꯦꯗ ꯂꯩꯔꯦ
ꯍ‌ꯣ
ꯐ꯭ꯔꯥꯟꯁ ꯑ ꯐ꯭ꯔꯥꯟꯁꯀ ꯏꯁꯄꯦꯟ ꯁꯥꯟꯅꯕꯗꯣ
ꯎꯝ
ꯑꯁꯩꯌꯨ ꯑ ꯑꯗꯣ ꯅꯪꯅ ꯄꯥꯝꯕꯗꯣ ꯑꯝꯕꯄ‌ꯦꯔ
ꯍꯣꯏ ꯍꯣꯏ ꯑꯗꯨꯅꯦ ꯍꯣꯏ ꯅꯪꯁꯨꯔꯥ ꯍꯣꯏ ꯆꯞ ꯃꯟꯅꯔꯦ ꯑꯗꯨ ꯅꯪꯗꯤ ꯑꯇꯣꯞꯄ ꯄꯥꯝꯕ꯭ꯔꯥ ꯐꯔ‌ꯦꯟꯁ ꯈꯛꯇꯔꯥ
ꯎꯝ ꯏꯪꯂꯦꯟꯁꯨ ꯑꯗꯨꯝ ꯌꯥꯏ
ꯑꯣꯖꯅꯦ ꯀꯟꯅꯔ ꯑ ꯕꯤꯂꯤꯌꯝ ꯍꯥꯏꯕꯗꯣ
ꯕꯗꯤꯡꯍꯟ
ꯍꯥ
ꯕꯦꯂꯤꯡꯍꯝ
ꯑ ꯍꯣꯏ ꯍꯣꯏ ꯑꯗꯨꯗꯣ
ꯅꯪ ꯄꯥꯝꯕ꯭ꯔꯥ ꯑꯗꯣ
ꯍꯣꯏ ꯄꯥꯝꯃꯦ
ꯐꯩꯅꯦ ꯐꯩꯅꯦ ꯀꯃꯥꯏꯅ ꯄꯥꯝꯕ꯭ꯔꯥ ꯑꯗꯣ ꯁꯛ ꯐꯖꯕꯤꯒꯔꯥ ꯍꯩꯔꯥ
ꯐꯖꯁꯨ ꯐꯖꯩꯌꯦ ꯍꯥꯏꯁꯨ ꯍꯥꯏꯑ
ꯍ ꯍ
ꯃꯅ ꯐꯖꯩ ꯃꯥꯏꯗꯤ
ꯑꯩꯅ ꯅꯩꯔꯝꯒꯅꯤꯗ ꯃꯉꯣꯟꯗꯒꯤꯗꯤ ꯎꯝ ꯏ ꯎ
ꯅꯥꯕꯔ ꯑꯕꯣ
ꯍꯥ
ꯍꯣꯏ ꯍꯣꯏ ꯑꯗꯨꯝ ꯁꯥꯟꯅꯩ
ꯑꯥ ꯑꯗꯨꯗꯤ ꯅꯪꯁꯨ ꯍꯥꯏꯒꯅꯤ ꯅꯟꯁꯤ ꯄꯃꯦꯦ
ꯀꯅꯥ ꯀꯅꯥ ꯂꯩꯕ꯭ꯔꯣ ꯍꯧꯖꯤꯛ
ꯑꯩꯒꯤ ꯏꯃꯥꯟꯅꯕꯤ ꯆꯤꯡ ꯂꯩꯌꯦ ꯑꯩꯈꯣꯏꯒꯤ ꯔꯨꯝꯃꯦꯠꯁꯦ
ꯍꯣꯁꯇꯦꯜꯗ ꯂꯩꯕ꯭ꯔꯣ
ꯍꯣꯏ ꯅꯠꯇꯦ
ꯍꯥꯥ
ꯅꯪꯗꯤ
ꯑꯩꯗꯤ ꯌꯨꯝꯗ ꯂꯩꯌꯦꯗ
ꯑꯣ ꯎꯝ ꯌꯨꯝꯗ ꯂꯩꯕꯗ ꯅꯨꯡꯉꯥꯏꯕ꯭ꯔꯥ
ꯎꯝ ꯌꯨꯝꯗ ꯂꯩꯕ ꯅꯨꯡꯉꯥꯏꯗꯔꯗꯤ
ꯎꯝ
ꯌꯨꯝꯗ ꯂꯩꯕ ꯅꯨꯡꯉꯥꯏꯇ꯭ꯔꯗꯤ ꯀꯗꯥꯏꯗ ꯅꯨꯡꯉꯥꯏꯒꯦꯔꯣ
ꯇꯨꯡꯉꯦ ꯁꯤꯗꯤ ꯀꯔꯤ ꯇꯕ꯭ꯔꯥ ꯑꯗꯨꯗꯤ
ꯁꯨꯝ ꯑꯗꯨꯨꯝ ꯂꯩ ꯊꯕꯛ ꯇꯧꯅꯤꯡꯉꯥꯏ ꯂꯩꯇꯦꯅ ꯅꯣꯡ ꯆꯨꯕꯒꯤ
ꯑꯣ ꯅꯨꯡꯊꯤꯕ ꯑꯗꯨꯗꯗꯤ ꯑꯣ
ꯆ ꯀꯦꯟ ꯇꯗꯤ ꯆꯨꯗꯦ
ꯑꯥ
ꯇ ꯈꯦꯗꯗꯤ ꯁꯨꯗꯦ ꯅ
ꯁꯤꯗꯗꯤ ꯆꯨꯗꯦ ꯌꯥꯝ ꯁꯥꯏ
ꯖꯥꯠꯖꯥꯠꯅꯤ
ꯎꯝ ꯎ ꯍꯌꯦꯡꯗꯤ ꯀꯔꯤ ꯇꯧꯏꯔꯦ ꯍꯌꯦꯡꯗꯤ ꯀꯔꯤ ꯇꯧꯏꯔꯦ
ꯈꯪꯗꯦ ꯌꯦꯡꯗꯦ ꯀꯔꯤ ꯇꯧꯁꯤꯔꯥ ꯇꯀꯦꯗ ꯀꯣꯏꯕ ꯂꯥꯛꯎꯔꯣ
ꯍꯥ
ꯇꯛꯌꯦꯜꯗ ꯀꯣꯏꯕ ꯂꯥꯛꯎꯔꯣ
ꯍꯣ ꯂꯥꯛꯀꯦ ꯂꯥꯛꯀꯦ
ꯂꯥꯛꯎꯔꯣ ꯍꯥꯏꯔꯒ ꯂꯀꯦ ꯂꯀꯦ ꯍꯥꯏ
ꯀ꯭ꯔꯤ
ꯂꯥꯛꯎꯔꯣ ꯍꯥꯏꯕ ꯑꯣꯍꯣ
ꯂꯥꯛꯀꯅꯤ
ꯑꯦ ꯑꯩ ꯂꯥꯛꯎꯔꯣ ꯍꯥꯏꯕꯅꯦ
ꯑꯣ ꯑꯣ ꯑꯣ ꯍꯣꯏ ꯂꯥꯛꯑꯣ ꯂꯥꯛꯑꯣ
ꯂꯣꯏꯔꯦꯍꯦ ꯅꯪꯁꯨ ꯖꯥꯠ ꯖꯥꯠꯅꯤ
ꯎꯝ ꯎ ꯂꯥꯛꯑꯣ
ꯂꯥꯛꯀꯦ ꯂꯥꯛꯀꯦ
ꯎꯝ ꯑ ꯆꯞꯄꯁꯨꯄꯔ
ꯍꯣꯏ ꯍꯣꯏ ꯄꯨꯔꯛꯀꯦ ꯄꯨꯔꯛꯀꯦ
ꯎꯝ
ꯅꯣꯏ ꯃꯤ ꯀꯌꯥ ꯂꯩꯕ꯭ꯔꯣ ꯍꯧꯖꯤꯛ
ꯍꯨꯖꯤꯛ ꯃꯤ ꯍꯣꯏ ꯃꯤ ꯃꯉꯥ ꯂꯩ
ꯎꯝ
ꯅꯪꯗꯤ ꯅꯪ ꯈꯔꯇ
ꯎꯝ ꯊꯟꯗ ꯂꯩ
ꯀꯤꯗꯕ꯭ꯔꯥ
ꯑꯦ ꯀꯅꯥꯕꯨꯒꯤꯗꯣꯏꯅꯣ
ꯀꯤꯔꯤꯔꯤ ꯀꯔꯤꯗꯤ ꯍꯥꯏꯏꯕꯅꯤꯗ
ꯎꯝ
ꯅꯪ ꯌꯥꯝ ꯀꯤ ꯀꯟꯥꯟꯕ꯭ꯔꯣ
ꯎꯝ ꯑꯩꯗꯤ ꯀꯤꯗꯦ
ꯑꯦ ꯀꯤꯔꯝꯒꯅꯤꯗ ꯑꯗꯨꯒꯤ ꯑꯩꯉꯣꯟꯗ ꯍꯥꯏꯕ ꯃꯥꯜꯂꯦ
ꯀꯤꯗꯦ ꯑꯩꯗꯤ
ꯀꯤꯒꯟꯗꯕ ꯁꯛꯇꯣ ꯌꯦꯡꯅꯤꯡꯈ꯭ꯔꯦꯗ
ꯑꯩꯗꯤ ꯑꯩ ꯈꯛꯇ ꯅꯨꯡꯗꯥꯡꯗꯁꯨ ꯆꯠꯄꯅꯦ ꯂꯥꯏꯠ ꯂꯩꯇꯦꯁꯨ
ꯇꯥꯟꯕꯨ ꯇꯟꯂꯦꯗ
ꯍꯥ
ꯍꯤꯡꯕꯁꯨ ꯇꯝ ꯂꯥꯛꯦ ꯇꯜꯂꯦ ꯍꯥꯏꯕ
ꯎꯝ
ꯅꯪꯗꯤ ꯑꯦꯁ ꯇꯨꯃꯤꯟꯅ ꯂꯩꯌꯦ ꯋꯥ ꯈꯔ ꯉꯥꯡꯉꯣ ꯅꯨꯄꯤ ꯃꯥꯟꯗꯦ ꯅꯪ ꯑꯁ ꯂꯣꯏꯔꯦ
ꯎꯝꯍꯨꯝ ꯅꯪꯁꯨ ꯌꯥꯝ ꯉꯥꯡꯗꯦ ꯑꯩꯅ ꯉꯥꯡꯉꯒ ꯂꯩꯌꯦ
ꯑꯦꯁ ꯑꯩꯅ ꯉꯥꯡꯉꯤꯁꯤꯗꯤ ꯑꯩ ꯑꯩꯅ ꯈꯥꯛ ꯉꯩꯍꯦ ꯍꯥꯏꯕꯗ ꯅꯪꯅ ꯈꯨꯝꯃꯒ
ꯎꯝ ꯑꯩꯅ ꯍꯪꯕꯥꯅꯦ
ꯑꯩꯅ ꯀꯤꯕ꯭ꯔꯥ ꯑꯗꯨ ꯇꯧꯕ꯭ꯔꯥ ꯑꯗꯥ ꯇꯧꯕ꯭ꯔꯥ ꯍꯥꯏ ꯅꯪꯅ ꯈꯨꯝꯃꯒ
ꯍꯥꯥ
ꯑꯩꯅ ꯀꯔꯤ ꯇꯧꯕ꯭ꯔꯣ ꯑꯗꯨ ꯇꯧꯕ꯭ꯔꯣ ꯑꯗꯥ ꯇꯧꯕ꯭ꯔꯣ ꯍꯥꯏꯔꯒ ꯅꯪꯅ ꯈꯨꯝꯃꯤꯗꯨꯗꯤ ꯑꯩ ꯅꯪꯗꯤ ꯁꯨꯃꯥꯏꯅ ꯇꯧꯕ꯭ꯔꯣ ꯁꯨꯃꯥꯏꯅ ꯇꯧꯕ꯭ꯔꯥ ꯅꯁꯨ ꯍꯪꯁꯨ ꯍꯪꯗꯅ
ꯑꯩꯁꯨ ꯍꯥꯡꯉꯦ ꯑꯩ ꯅ ꯅꯨꯡ ꯆꯨꯕ꯭ꯔꯥꯒꯨꯝꯕꯁꯨ ꯍꯥꯏꯌꯦ ꯑꯗꯨꯒ ꯀꯔꯤ ꯇꯧꯕꯅꯁꯨ ꯍꯪꯉꯦ
ꯍꯥꯡꯕꯤꯌꯨ ꯍꯥꯡꯕꯤꯌꯨ ꯑꯗꯨꯗꯤ
ꯎꯝ ꯑꯗꯨꯗꯤ ꯅꯪ ꯉꯁꯤ ꯂꯥꯏꯔꯤꯛ ꯄꯥꯔꯤꯔꯥ
ꯄꯥꯔꯦꯗ
ꯎꯝ
ꯄꯥꯗꯕ ꯀꯨꯏꯔꯦ
ꯎꯝ ꯅꯨꯡꯉꯥꯏ ꯀꯣ ꯄꯥꯗ
ꯉꯥꯏꯈꯣꯍꯦ
ꯂꯦꯛꯁꯨ ꯏꯗ꯭ꯔꯦ ꯄꯥꯠꯁꯨ ꯄꯥꯗ꯭ꯔꯦ ꯅꯨꯡꯉꯥꯏꯀꯣ
ꯑꯥꯏ ꯊꯤꯅꯨꯡ ꯅꯨꯡꯉꯥꯏꯀꯣ
ꯍꯣꯏ
ꯁꯨꯃꯥꯏꯅ ꯄꯨꯟꯁꯤ ꯆꯨꯞꯄ ꯇꯧꯔꯒ ꯂꯩꯅꯤ ꯍꯥꯏꯕꯗꯨꯗꯤ ꯌꯥꯝ ꯅꯨꯡꯉꯥꯏꯒꯅꯤꯀꯣ
ꯎꯝ ꯍꯣꯏ
ꯏꯃꯥ ꯏꯄꯥꯁꯤꯡꯁꯨ ꯏꯃꯥ ꯏꯄꯥꯁꯤꯡꯁꯨ ꯑꯁꯨꯃꯥꯏꯅ ꯂꯩꯕ ꯑꯗꯨꯒ ꯏꯃꯨꯡ ꯃꯅꯨꯡꯁꯨ ꯅꯥꯕ ꯂꯥꯏꯛ ꯌꯦꯛꯄ ꯂꯩꯗꯅ ꯁꯨꯃꯥꯏꯅ ꯂꯩꯕ ꯁꯨꯃꯥꯏꯅ ꯇꯧꯔꯒ ꯁꯨꯝ ꯍꯤꯡꯉꯗꯤ ꯅꯨꯡꯉꯥꯏꯅꯤꯀꯣ
ꯍꯣꯏ ꯅꯨꯡꯉꯥꯏꯌꯤꯅꯦ
ꯎꯝ ꯑꯗꯨ ꯑꯣꯏꯔꯁꯨ ꯎꯄꯥꯏ ꯂꯩꯇꯦ ꯅꯣꯡꯃꯗꯤ ꯅꯪꯁꯨ ꯑꯩꯁꯨ ꯃꯊꯛꯇ ꯀꯥ ꯀꯥꯒꯗꯕ ꯉꯥꯛꯇꯅꯤ
ꯎꯝ ꯇꯥꯏ
ꯅꯨꯡꯉꯥꯏ ꯍꯦ ꯑꯗꯨꯅ ꯍꯤꯡꯉꯤꯉꯩ ꯃꯇꯝꯗ ꯌꯥꯝ ꯅꯨꯡꯉꯥꯏ ꯅꯨꯡꯉꯥꯏꯅ ꯅꯨꯡꯁꯤ ꯅꯨꯡꯁꯤꯅ ꯂꯩꯃꯤꯟꯅꯕ ꯍꯥꯏꯕꯗꯨꯅꯤ
ꯎꯝ ꯍꯣꯏ ꯑꯗꯨꯀꯣ ꯅꯪ ꯍꯌꯦꯡ ꯀꯔꯤꯁꯨ ꯇꯧꯕ ꯂꯩꯇ꯭ꯔꯗꯤ ꯑꯩꯒꯤ ꯂꯥꯏꯔꯤꯛ ꯏꯕꯤꯔꯣ
ꯑꯦꯍꯦ ꯏꯕꯤꯔꯣꯌꯦ ꯑꯍꯥ ꯍꯥ
ꯑꯩꯒꯤ ꯂꯥꯏꯔꯤꯛ ꯏꯕ ꯌꯥꯝ ꯂꯩꯌꯦ ꯑꯦꯛꯖꯥꯝꯁꯨ ꯂꯥꯛꯑꯦ ꯑꯩꯥꯏ ꯂꯥꯏꯔꯛ ꯄꯥꯒꯦ ꯅꯪ ꯑꯩꯒꯤ ꯏꯕꯤꯌꯣ
ꯅꯪ ꯍꯧꯖꯤꯛ ꯌꯨꯝꯗ ꯂꯩꯑꯦ ꯍꯥꯏꯔꯒ ꯍꯣꯁꯇꯦꯜꯗ ꯑꯃꯨꯛ ꯂꯩꯑꯦ ꯍꯥꯏꯁꯤ ꯅꯨꯄꯤꯁꯤ ꯋꯥꯊꯤ ꯌꯥꯝ ꯉꯥꯏ
ꯑꯩ ꯑꯩ ꯍꫭꯁꯇꯦꯜꯗ ꯂꯩꯌꯦ ꯍꯥꯏꯕꯅꯤ
ꯏꯁꯥꯗꯣ ꯑꯩ ꯌꯨꯝꯗ ꯂꯩ ꯄꯣꯂꯤꯇꯦꯛꯅꯤꯛꯀꯤ ꯎꯝ
ꯉꯁꯥꯏ ꯍꯥꯏꯕꯗꯤ
ꯌꯥꯔꯦ ꯌꯥꯔꯦ ꯏꯕꯦꯝꯃ ꯃꯆꯤꯟ ꯊꯤꯕ ꯅꯨꯄꯤ
ꯎꯝ ꯑꯩ ꯌꯨꯝꯗ ꯂꯩꯔꯥꯁꯨ ꯍꯣꯁꯇꯦꯜꯗ ꯂꯩꯔꯁꯨ ꯏꯕ ꯌꯥꯝ ꯂꯩꯌꯦ ꯏꯕꯤꯌꯨ ꯑꯩꯒꯤꯁꯨ
ꯃꯤ ꯌꯥꯝ ꯀꯤꯒꯟꯕ ꯅꯨꯄꯤꯖꯤ ꯌꯥꯗꯦ
ꯑꯩ ꯍꯥꯏꯗꯦ
ꯑꯦ